ꯇꯈ‍꯭ꯔ‌ꯦ ꯇꯥꯈ꯭ꯔ‌ꯦ ꯇ‌ꯦꯟ ꯃꯤꯅꯤꯠ ꯁꯨꯕꯒꯤ ꯑꯩꯅ
ꯑꯁ ꯁꯥꯊꯤꯅ ꯌꯥꯏ ꯌꯥꯏꯗꯅ ꯀꯃꯥꯏꯅ ꯈꯟꯒꯦ
ꯁꯤ ꯑꯁꯤ ꯌꯥꯔꯗꯤ ꯚꯥꯏ ꯌꯥꯔꯦ ꯚꯥꯏ ꯂꯩ ꯂꯩ ꯑꯩ ꯑꯩꯒꯤꯕꯨꯗꯤ ꯑꯁꯤꯁꯦ ꯈꯔ ꯍꯟꯖꯤꯟꯅꯤꯡꯉꯥꯏꯗꯤ ꯇꯧꯗꯤ ꯇꯧꯔꯅꯦꯕ
ꯑ
ꯑꯗꯣ ꯇ꯭ꯋꯦꯟꯇꯤ ꯐꯥꯏꯚ ꯀꯦꯒꯤꯗꯨ ꯕꯥꯏ ꯅꯪ ꯁꯥꯊꯤꯅ ꯌꯥꯔꯦꯕ ꯌꯥꯔꯗꯤ ꯍꯥꯏꯕꯗꯤ ꯇꯦꯟꯒꯤꯗꯨꯗꯤ ꯂꯦꯡꯉꯨꯅꯨꯀꯣ ꯇ‌ꯦꯟꯒꯤꯗꯨꯗꯤ ꯄꯥꯏꯔꯨꯅ
ꯈꯦꯠꯅꯕ ꯌꯥꯝ ꯄꯥꯛ ꯂꯩꯇꯦ ꯚꯥꯏ ꯁꯦꯡꯅ ꯍꯥꯏꯔꯗꯤ
ꯈꯦꯠꯅꯕ ꯂꯩꯇꯦ ꯀꯩꯅꯣ ꯍꯥꯏꯕ ꯀꯥꯟꯗ ꯎꯝ ꯑꯩꯈꯣꯏꯅ ꯀꯦꯄꯤꯇꯦꯜ ꯂꯣꯏ ꯁꯨꯔꯁꯨ ꯇ‌ꯦꯠ ꯑꯃ ꯑꯅꯤ ꯁꯨꯔꯗꯤ ꯁꯤꯛꯁ ꯄꯥꯔꯁꯦꯟꯒꯨꯝꯕꯗꯤ ꯏꯂꯥꯏ ꯂꯥꯏꯅ ꯗ꯭ꯔꯣꯞ ꯇꯧꯋꯦꯕ
ꯑꯗꯨ ꯑꯃꯨꯛ ꯔꯤꯀꯣꯕꯔ ꯇꯧꯕ ꯆꯠ ꯃꯥꯅꯌ‌ꯦꯕ ꯑꯗꯨꯗꯤ ꯈꯦꯠꯅꯕ ꯂꯩꯇꯦ ꯄꯩꯁꯥ ꯗꯕꯜ ꯇꯤꯡꯉꯅꯦ
ꯍꯣꯏ ꯍꯣꯏ ꯍꯣꯏ ꯇꯨ ꯊ꯭ꯔꯤ ꯄꯥꯔꯁꯦꯟꯒꯨꯝꯕ ꯑꯣꯏꯔꯗꯤ ꯇꯧꯕ ꯌꯥꯏ ꯑꯗꯣ ꯁꯤꯗꯤ ꯀꯥꯟꯅꯕ ꯂꯩꯇꯦ ꯎꯝ
ꯑꯣ ꯑꯗꯨ ꯀꯩꯇꯧꯕ ꯑꯗꯨ ꯚꯥꯏ ꯀꯩ ꯀꯔꯦꯟꯁꯤ ꯀꯔꯦꯟꯁꯤꯗꯨꯗꯤ ꯑꯃꯨꯛꯀ ꯌꯥꯎꯕ ꯌꯥꯕ
ꯀꯔꯦꯟꯁꯤꯗ ꯌꯥꯎꯕ ꯌꯥꯒꯔꯣ ꯍꯥꯏꯕ ꯀꯔꯦꯟꯁꯤꯗ ꯀꯔꯦꯟꯁꯤ ꯄꯥꯏꯔꯨꯅꯨꯗ ꯀꯩꯅꯣ ꯀꯃꯤꯁꯟ ꯌꯥꯝꯃꯜꯂꯦꯕ ꯑꯩꯅ ꯈꯟꯕꯗ
ꯅꯪ ꯇ꯭ꯋꯦꯟꯇꯤ ꯐꯥꯏꯚ ꯀꯤ ꯅ ꯅꯪ ꯅꯪ ꯀ‌ꯣꯜ ꯈꯛ ꯄꯥꯏꯔꯝꯕ ꯅꯠꯇ꯭ꯔ‌ꯣꯕ ꯇ꯭ꯋꯥꯏꯇꯤ ꯐꯥꯏꯕꯀꯤꯁꯤ ꯑꯁꯤ ꯅꯪꯅ ꯑꯥ ꯅꯪ ꯄꯥꯏꯔꯝꯕꯗꯨꯅꯤꯅ‌ꯦ ꯁ‌ꯦꯡꯅ ꯍꯥꯏ ꯗ ꯍꯣꯏ ꯍꯣꯏ ꯑꯗꯨꯗꯨꯅꯤꯅꯦ ꯅꯠꯇ꯭ꯔꯣ ꯑꯗꯨꯕꯨꯚꯥꯏ ꯅꯪ ꯀꯔꯦꯟꯁꯤ ꯐꯥꯔꯁ ꯍꯥꯞꯂꯝꯕ ꯅꯠꯇ꯭ꯔꯣ
ꯖꯤꯕꯤ ꯄꯤ ꯍꯥꯞꯔꯝꯃꯦ ꯀꯔꯦꯟꯁꯤ ꯌꯥꯕꯅꯦ ꯆꯨꯝꯃꯗꯤ ꯀꯩꯁꯨ ꯀꯥꯏꯕ ꯂꯩꯇꯦ ꯇ‌ꯦ ꯑ ꯀꯃꯤꯁꯟ ꯌꯥꯝꯒꯦꯔꯥ ꯌꯥꯝꯃ‌ꯣꯏꯒꯦꯔꯥ ꯂꯨꯔꯤꯁꯦ ꯋꯤꯟ ꯔꯦꯠꯇꯨ ꯌꯥꯝ ꯅꯦꯝꯃꯗꯤ ꯌꯥꯔꯣꯏꯕ ꯑꯗꯨ ꯈꯇꯪꯒꯤꯅꯦ
ꯑꯗꯨꯅ‌ꯪ ꯀꯃꯥꯏ
ꯌꯥꯏ ꯚꯥꯏ ꯁꯤ‌ ꯑ ꯌꯥꯕꯨ ꯌꯥꯔꯗꯤ ꯁꯤꯗꯤ ꯍꯟꯖꯤꯟꯍꯧꯕꯅꯗꯤ ꯈ꯭ꯋꯥꯏ ꯐꯩꯌ‌ꯦ ꯑꯇꯩ ꯀꯩꯁꯨ ꯍꯦꯟꯅ ꯍꯥꯏꯅꯤꯡꯉꯥꯏ ꯂꯩꯇꯦ
ꯗꯥꯏꯔꯦꯛ ꯇꯧꯃꯤꯟꯅꯁꯦꯍꯦ ꯀꯃꯥꯏꯅ ꯈꯪꯒꯦ
ꯌꯥꯔ‌ꯦꯀ‌ꯣ
ꯑꯗꯨꯗꯤ ꯑꯗꯨꯅ ꯍꯦꯟꯅ ꯀꯥꯟꯅꯕ꯭ꯔ‌ꯣ
ꯑꯥ ꯆꯨꯝꯃꯦ ꯌꯥꯕꯨꯗꯤ ꯌꯥꯏꯌꯦ ꯑꯗꯨꯁꯨ ꯀꯩꯁꯨ ꯀꯥꯏꯕꯗꯤ ꯂꯩꯇꯦ ꯍꯣꯏ
ꯑꯗꯨ ꯐꯟꯕꯨꯗꯤ ꯈꯔ ꯇꯥꯏꯠ ꯑꯣꯏꯔꯤ ꯑꯩꯀꯣ ꯑꯩꯒ ꯈꯜꯗ ꯇꯥꯏꯠ ꯇꯤ ꯑꯣꯏꯔꯦ ꯀꯦꯄꯤꯇꯦꯜ ꯇꯥꯏꯠ ꯑꯣꯏꯕꯅꯦ ꯐꯕꯗꯤ ꯂꯣꯏ ꯐꯔꯦꯕ ꯍꯥꯏꯅꯤꯡꯉꯥꯏ ꯂꯩꯇ꯭ꯔꯦ ꯑꯗꯨꯁꯨ ꯃꯥꯏꯁꯦ ꯑꯃꯛ ꯀꯟꯐꯥꯔꯝꯁꯨ ꯇꯧꯗ꯭ꯔꯤꯗꯅ ꯍꯧꯖꯤꯛ ꯐꯥꯎꯕꯗꯤꯀꯣ ꯀꯟꯐꯥꯔꯝ ꯇꯧꯔꯗꯤ ꯇꯧꯅꯤꯡꯉꯥꯏꯗꯤ ꯇꯧꯔꯁꯦ ꯑꯁꯤ ꯑꯁꯤ ꯍꯟꯖꯤꯟ ꯍꯧꯕꯅ ꯈ꯭ꯋꯥꯏꯗꯒꯤ ꯐꯩꯌꯦꯕ
ꯑꯣ
ꯑꯗꯨ ꯃꯣꯏ ꯋꯥꯟ ꯇꯥꯏꯝꯗꯩꯗꯤ ꯍꯦꯟꯕ ꯌꯥꯗꯦ ꯍꯥꯏꯕꯀꯣ
ꯇꯔꯦ
ꯑꯣ ꯋꯥꯟ ꯇꯥꯏꯝꯗꯒꯤꯗꯤ ꯍꯦꯟꯕ ꯌꯥꯗꯦ ꯍꯥꯏꯕꯀꯣ ꯃꯣꯏꯗꯣ
ꯍꯣꯏ ꯍꯣꯏ ꯑꯣꯖꯥꯒꯨꯝꯕꯕꯨ ꯍꯥꯏꯕꯀꯣ
ꯑꯦ ꯑꯩꯈꯣꯏ ꯑꯣꯖꯥꯗ ꯍꯥꯏꯅꯣꯃ ꯑꯃꯨꯛ ꯑꯁꯤ ꯍꯧꯖꯤꯛꯀꯤ ꯑꯦꯀꯥꯎꯟꯁꯦ ꯑꯃꯨꯛꯀ ꯄꯥꯏꯅꯤꯡꯔꯛꯀꯅꯤ ꯀꯔꯒꯤ ꯃꯤꯅꯦ ꯃꯥ
ꯀꯩ ꯀꯩꯅꯣ ꯍꯥꯏꯗꯤ ꯚꯥꯏ ꯃꯥ ꯃꯥꯅ ꯑꯦꯀꯥꯎꯟ ꯂꯧ ꯂꯩꯕꯁꯤꯡꯗꯨ ꯂꯨꯄꯥ ꯀꯌꯥꯒꯤꯅꯣ ꯀꯥꯟꯅꯗꯕ ꯕ꯭ꯔꯣ ꯀꯥ ꯉꯥꯛꯇꯅꯦ ꯅꯠꯇ꯭ꯔꯣ ꯑꯗꯨꯒꯤ ꯍꯣꯡꯅ ꯂꯩꯗꯤ ꯃꯥ ꯁꯣꯏꯗꯕꯤꯗꯦ ꯂꯥꯛꯅꯤꯉꯥꯏ ꯇꯧꯅꯦꯕꯀꯣ ꯑꯗꯨꯏꯗꯤ
ꯎꯝ ꯎꯝ ꯆꯨꯝꯃꯦ ꯆꯨꯝꯃꯦ ꯑꯗꯣ ꯑꯩꯈꯣꯏ ꯈꯪꯗꯕ ꯑꯗꯨꯝ ꯈꯪꯗꯕꯒꯨꯝꯅ ꯂꯩꯔꯤꯁꯦꯗꯅ ꯍꯥꯏꯕꯤꯔꯤ ꯑꯃꯨꯒ ꯃꯥ ꯑꯃꯨꯛ ꯍꯧꯔꯛꯀꯅꯤ ꯍꯣꯏ ꯀꯩꯅꯣꯝꯃ ꯀꯣꯛ ꯖꯠ ꯊꯥꯗꯔꯛꯅꯤ
ꯒꯣꯠ ꯇ꯭ꯔꯦꯗꯔ ꯍꯥꯏꯕꯒꯤ ꯑꯦꯀꯥꯎꯟꯒꯤ ꯃꯃꯜꯁꯤꯡꯗꯨ ꯌꯦꯡꯉꯨꯗꯅ
ꯍꯣꯏ ꯍꯣꯏ
ꯉꯥꯡꯗꯅ ꯉꯥꯡꯗꯤ ꯈꯔ ꯀ꯭ꯂꯤꯌꯥꯔ ꯑꯣꯏꯅ ꯉꯥꯡꯕꯤꯌꯣ ꯍꯟꯗꯛꯅ ꯂꯥꯁꯅꯦ ꯍꯟꯗꯛꯅ ꯇꯦꯟ ꯃꯤꯅꯤꯠꯀꯤ ꯂꯥꯁꯅꯦꯕꯥ
ꯃꯊꯪꯗꯒꯥ ꯂꯩꯁꯥꯡ ꯇꯥꯅꯤꯀꯣ
ꯄꯩꯁꯥ ꯐꯪꯕ ꯍꯧꯕꯣ
ꯑꯦ ꯐꯪꯒꯤꯗꯧꯔꯦ ꯁꯨꯡꯁꯣꯏ ꯁꯣꯏꯗꯕꯤ ꯐꯪꯈ꯭ꯔꯅꯤꯕ ꯑꯩ ꯈꯪꯈ꯭ꯔꯦꯕ ꯋꯥꯟ ꯇꯥꯏꯝ ꯈꯛꯇꯪ ꯑꯣꯏꯕꯒꯤ ꯃꯣꯏꯁꯦ ꯄ꯭ꯔꯣꯖꯦꯛ ꯀꯨꯝꯕ ꯑꯣꯏꯔꯝꯃꯦꯕ
ꯃꯤ ꯃꯤ ꯃꯉꯥ ꯈꯛꯇꯅ ꯇꯧꯔ ꯌꯥꯔꯦ ꯃꯣꯏ ꯑꯦꯟ ꯖꯤ ꯑꯣꯒꯤꯅꯦꯕ ꯀꯩꯅꯣ
ꯅꯣꯡ ꯅꯣꯡꯃꯗꯔꯣ
ꯅꯣꯡꯃ ꯅꯠꯇꯦ ꯅꯣꯡꯃ ꯅꯠꯇꯦ ꯋꯥꯟ ꯒꯣ ꯗ ꯂꯣꯏꯔꯦ ꯑꯃꯔꯛ ꯂꯣꯏꯔꯦꯗꯤ ꯂꯣꯏꯔꯦ ꯕꯦꯔꯤꯐꯤꯀꯦꯁꯟꯒꯤ ꯅꯝꯕꯔ ꯊꯥꯒꯛꯀꯦ ꯇꯧꯕꯁꯨ ꯅꯪ ꯑꯩꯉꯣꯟꯗ ꯑꯃꯨꯛ ꯍꯟꯅ ꯊꯥꯔꯛꯇꯕ ꯌꯥꯔꯣꯏꯕ ꯑꯗꯨ ꯅꯨꯄꯥꯗ ꯊꯥꯗꯕ ꯌꯥꯔꯣꯏꯕ ꯃꯅꯤꯄꯨꯔꯒꯤ ꯑꯣꯏꯅ ꯊꯥꯒꯠꯄꯗꯣ ꯃꯅꯤꯄꯨꯔꯤꯒꯤ ꯑꯣꯏꯅ ꯊꯥꯒꯠꯄꯗꯣ ꯃꯥꯒꯤ ꯑꯣꯏꯅ ꯃꯥ ꯈꯛꯇꯪꯅ ꯊꯥꯒꯠꯄꯅꯦꯕ
ꯃꯟꯒꯥꯔꯛ ꯉꯥꯛꯇ ꯀꯣꯜ ꯇꯧꯕ ꯌꯥꯕ
ꯃꯤ ꯅꯠꯇꯦ ꯅꯠꯇꯦ ꯃꯤ ꯃꯉꯥ ꯈꯛꯇꯪ ꯑꯗꯨꯗ ꯋꯥꯟ ꯅꯪꯒꯤ ꯋꯥꯟ ꯊꯥꯎꯖꯟ ꯑꯩꯠ ꯍꯟꯗ꯭ꯔꯦꯗ ꯁꯨꯔꯅꯤꯕꯀꯣ ꯋꯥꯟ ꯊꯥꯎꯖꯟ ꯑꯩꯠ ꯍꯟꯗ꯭ꯔꯦꯠ ꯐ꯭ꯔꯤꯗ ꯄꯤꯕꯤꯕ ꯈꯇꯪꯗꯒꯤ ꯋꯥꯅꯤꯗ
ꯉꯍꯥꯛꯇꯪ ꯀꯣꯜ ꯇꯧꯔꯒ
ꯑꯗꯣ ꯑꯗꯣ ꯀꯩꯅꯣ ꯎꯝ ꯍꯣꯏ ꯅꯣꯏ ꯅꯣꯏ ꯌꯨꯝꯒꯤ ꯅꯝꯕꯔꯁꯤꯡ ꯂꯣꯏ ꯇꯧ ꯋꯥꯟ ꯊꯥꯎꯖꯟ ꯑꯩꯠ ꯍꯟꯗ꯭ꯔꯦꯗ ꯏꯟꯇꯨ ꯅꯣꯏ ꯃꯤ ꯃꯉꯥ ꯅꯠꯇ꯭ꯔ ꯑꯗꯨꯗꯤ ꯐꯥꯏꯚ ꯑꯗꯨꯗꯤ
ꯃꯥꯁ ꯇꯣꯉꯥꯟ ꯐꯣꯟ ꯅꯝꯕꯔ ꯐꯣꯟ ꯅꯝꯕꯔ ꯇꯣꯉꯥꯟꯗꯧꯔꯦꯀꯣ
ꯐꯣꯟ ꯅꯝꯕꯔ ꯇꯣꯉꯥꯡꯂꯣ ꯅꯪ ꯑꯙꯥꯔ ꯑꯙꯥꯔꯃꯛꯇꯤ ꯇꯧꯔꯨꯔꯅꯨ ꯑꯙꯥꯔꯗꯨ ꯄꯤꯟ ꯀꯣꯗꯀꯨꯝꯕ ꯗꯔꯀꯥꯔ ꯑꯣꯏꯔꯛꯀꯅꯤ ꯆꯨꯝꯃꯦ
ꯑꯗꯨꯗꯤ ꯐꯣꯟ ꯅꯝꯕꯔ ꯆꯄ ꯃꯅꯗꯔꯥꯁꯨ ꯇꯣꯉꯟ ꯇꯥꯏꯌꯦ
ꯐꯣꯟ ꯐꯣꯟ ꯅꯝꯕꯔ ꯆꯄ ꯍ ꯐꯣꯟ ꯃꯅꯥꯔꯗꯤ ꯐꯣꯟ ꯅꯝꯕꯔꯗꯤ ꯆꯞ ꯃꯥꯟꯅꯕꯤꯔꯅꯨꯍꯦ ꯑꯗꯨꯗꯤ ꯃꯤꯅ ꯁꯥꯎꯔꯅꯤ ꯄꯩꯁꯥ ꯆꯣꯞ ꯃꯥꯟꯈ꯭ꯔꯦ ꯍꯥꯏꯅ
ꯆꯤꯁ
ꯋꯔꯤꯁꯦ ꯈꯪꯗꯦ ꯅꯣꯛꯄꯁꯨ ꯑꯃꯨꯛ ꯌꯥꯗꯦ ꯍꯥꯏꯒꯗꯧꯕꯔꯥ ꯒ꯭ꯌꯥꯟ ꯇꯥꯗꯦ ꯚꯥꯏ
ꯣꯏ
ꯎꯝ ꯀꯩꯗꯧꯕꯩ ꯅꯣꯛꯄ꯭ꯔꯥ ꯍꯥꯏꯅ ꯑꯃꯨꯛꯀ ꯀꯛꯊꯠꯂꯛꯀꯅꯤꯀꯣ ꯄꯩꯁꯥ ꯄꯤꯔꯑꯣꯏꯀꯣ ꯑꯃꯨꯛꯀ
ꯃꯁꯤꯗꯤ ꯑꯥ ꯃꯊꯛ ꯆꯠꯇꯦꯍꯦ ꯑꯥ ꯀꯨꯝꯒꯗꯕ ꯃꯥꯟꯗ꯭ꯔꯣ ꯃꯣꯔꯅꯤꯡꯗꯗꯤ
ꯀꯔꯝꯕꯅꯣ ꯑꯦꯆꯦꯠ
ꯀꯔꯟꯁꯤ ꯂꯣꯏꯅꯃꯛꯁꯦ ꯚꯥꯏ ꯑꯦꯁꯦ
ꯀꯔꯦꯟꯁꯦ ꯒꯣꯜꯁꯤꯅꯦꯕ ꯈꯪꯗꯦ ꯀꯟꯅ ꯑꯆꯧ ꯑꯆꯧꯕ ꯂꯦꯡꯉꯤꯀꯣ
ꯌꯦꯡꯉꯣ ꯑꯥ ꯀꯨꯝꯒꯗꯕ ꯃꯥꯜꯂꯒ ꯑꯥꯁꯨ ꯈꯔ
ꯎꯝ ꯑꯩꯈꯣꯏꯅ ꯑꯥ ꯆꯠꯈ꯭ꯔꯦꯒ ꯍꯥꯏꯕꯁꯦ ꯃꯣꯏꯗꯤ ꯀꯔꯤ ꯈꯜꯂꯝꯒꯦꯗꯧꯕꯖꯥꯠꯂꯕ ꯑꯥ ꯑꯥ ꯍꯥꯏꯕꯅꯤꯅ ꯃꯣꯏ ꯀꯔꯤ ꯈꯟꯕ ꯌꯥꯔꯒꯦꯅꯣ
ꯑꯥ ꯌꯕ
ꯈꯪꯗꯦꯕ ꯃꯩꯇꯩꯂꯣꯟꯅꯦ ꯍꯦꯟꯅ ꯈꯪꯒꯦꯗꯧꯕ꯭ꯔꯥ
ꯃꯦꯁꯨ ꯈꯪꯗ꯭ꯔꯅꯤ
ꯈꯪꯗ꯭ꯦ ꯚ ꯇꯣꯄꯤꯛ ꯂꯩꯇꯕꯤꯒꯤ ꯋꯥ ꯉꯥꯡꯉꯨ ꯍꯥꯏꯕꯁꯤꯅꯤ ꯈ꯭ꯋꯥꯏꯗꯒꯤ ꯅꯣꯛꯅꯤꯡꯕꯁꯤꯅꯤ
ꯐꯪꯉꯗꯤ ꯍꯥꯏꯔꯣꯁꯦ ꯍꯥꯏꯗꯣ
ꯀꯩꯗꯧꯋꯦꯕ
ꯨ ꯆꯨꯝꯃꯗꯤ ꯍꯥꯏꯔꯛꯑꯣ ꯍꯥꯏꯏꯕꯣ
ꯑꯦꯕ ꯆꯨꯝꯃꯅꯤ ꯃꯣꯏ ꯁꯤ ꯄ꯭ꯔꯣꯖꯦꯛ ꯁꯦ ꯊꯥ ꯑꯅꯤ ꯃꯅꯨꯡꯗ ꯈꯛꯇꯪꯅꯤ ꯍꯥꯏꯌꯦꯕꯀꯣ ꯊꯥ ꯑꯅꯤ ꯃꯅꯨꯡ ꯍꯥꯏꯕꯁꯦ ꯅꯪ ꯅꯨꯃꯤꯠ ꯑꯅꯤꯗ ꯅꯣꯏ ꯃꯉꯥꯗ ꯀꯣꯜ ꯇꯧꯔꯣ ꯌꯥꯔꯦ꯭ꯔꯗ ꯋꯤꯗ꯭ꯔꯣ ꯇꯧꯔꯣ ꯅꯦꯛꯁ ꯐ꯭ꯔꯥꯏꯗꯪꯉꯅꯤꯔꯣꯏꯔꯕ ꯋꯥꯟ ꯊꯥꯎꯖꯟ ꯑꯩꯠ ꯍꯟꯗ꯭ꯔꯦꯗ ꯈꯛꯇꯅꯦꯕ ꯂꯤꯃꯤꯠꯅꯦꯕ ꯍꯦꯟꯅ ꯂꯧꯕ ꯌꯥꯗꯦꯕ ꯑꯗꯨ ꯊꯨꯅ ꯑꯗꯨꯝ ꯇꯧꯍꯧꯔꯣ ꯂꯣꯏꯔꯦꯔ ꯍꯣꯏ ꯎꯝ ꯃꯤ ꯃꯤ ꯃꯉꯥ ꯂꯩꯔꯦ ꯌꯥꯔꯦ ꯚꯥꯏ ꯉꯥꯂꯦꯟ ꯁꯥꯡꯒꯠꯅꯕꯅ ꯑꯃꯨꯛ ꯇꯧꯔꯣ ꯑꯩ ꯉꯥꯂꯦꯟ ꯁꯥꯡꯒꯠ ꯑꯃꯨꯛ ꯇꯧꯔꯅꯤ
ꯑ
ꯂꯣꯏꯔꯦ ꯅꯪꯁꯨ ꯑꯩꯒ ꯑꯃꯨꯛ ꯇꯧꯔꯅꯤꯂꯦꯟꯁꯥꯡ ꯇꯧꯔꯅꯤ ꯂꯣꯏꯔꯦ ꯚꯥꯏ
ꯍꯣꯏ ꯍꯣꯏꯦꯟꯁꯟ ꯇꯧꯕꯤꯔꯅꯤ ꯑꯗꯨꯗꯒꯤ ꯀꯅꯥꯅꯣ ꯅꯣꯏ ꯄꯞꯖꯤꯒꯤ ꯄꯥꯔꯇꯤꯗꯣ ꯉꯥꯏꯍꯥꯛꯇꯪ ꯀꯣꯜ ꯇꯧꯕꯤꯔꯨ ꯂꯣꯏꯔꯦ ꯀꯩꯅꯣ ꯊ꯭ꯔꯤ ꯑꯋꯥꯔ ꯈꯛꯇꯪꯅꯦꯕ
ꯎ
ꯅꯨꯃꯤꯠ ꯑꯃ ꯑꯅꯤꯗ ꯊ꯭ꯔꯤ ꯑꯋꯥꯔ ꯈꯛꯇꯪ ꯀꯣꯜ ꯇꯧꯕꯤꯕ ꯌꯥꯏꯅ ꯂꯣꯏꯔꯦ ꯊ꯭ꯔꯤ ꯑꯋꯥꯔ ꯂꯣꯏꯔꯦ ꯂꯨꯄꯥ ꯋꯥꯟ ꯊꯥꯎꯖꯟ ꯑꯩꯠ ꯍꯟꯗ꯭ꯔꯦꯗ ꯐꯪꯉꯦ ꯂꯣꯏꯔꯦꯕ ꯒꯦꯝ ꯑꯣꯚꯔ
ꯄꯁꯅꯦ ꯋꯥ ꯑꯗ ꯑꯣ ꯑꯗꯣ
ꯑꯁ ꯑꯗꯨꯒꯨꯝꯕꯗꯨꯖꯤꯛ ꯀꯩꯁꯨ ꯀꯣꯛ ꯌꯥꯝ ꯀꯟ ꯊꯥꯗꯅꯤꯉꯥꯏ ꯂꯩꯇꯦ ꯕ꯭ꯂꯨꯕꯦꯔꯤꯒꯤ ꯀꯩꯅꯣ ꯑꯥ ꯔꯤꯁꯦꯠ ꯇꯧꯕ ꯌꯥꯏ ꯍꯥꯏꯔꯗꯤ ꯌꯥꯔꯗꯤ ꯌꯥꯔꯦ ꯚꯥꯏ ꯁꯤꯛꯁꯇꯤ ꯁꯚꯦꯟ ꯗꯣꯂꯔ ꯂꯨꯄꯥ ꯀꯌꯥꯅꯣ ꯍꯧꯖꯤꯛꯁꯦ ꯑꯃ ꯍꯣꯠꯇꯣꯛꯁꯤꯀꯣ
ꯆꯥꯇ꯭ꯔꯨꯛ
ꯍꯧꯖꯤꯛꯀꯥꯟ ꯅꯥꯏꯟꯇꯤ ꯁꯤꯛꯁ ꯑꯣꯏꯔꯕꯅꯤꯀꯣ ꯂꯨꯄꯥ ꯅꯥꯏꯟꯇꯤ ꯁꯤꯛꯁ ꯑꯣꯏꯔꯦꯀꯣ ꯑꯣꯀꯦ ꯂꯤꯁꯤꯡ ꯇꯔꯨꯛ ꯀ ꯂꯨꯄꯥ ꯆꯥꯃꯔꯤꯒꯨꯝꯕ ꯑꯣꯏꯁꯨ ꯑꯣꯏꯒꯗꯧꯕ ꯂꯤꯁꯤꯡ ꯇꯔꯨꯛꯀ ꯂꯨꯄꯥ ꯆꯥꯝꯃꯔꯤꯗ ꯚꯥꯏ ꯇ꯭ꯋꯦꯟꯇꯤ ꯐꯥꯏꯚ ꯊꯥꯎꯖꯟ ꯐꯪꯉꯗꯤ ꯍꯥꯏꯅꯤꯡꯉꯥꯏ ꯂꯩꯇ꯭ꯔꯦꯕ
ꯚꯥꯏ ꯂꯤꯁꯤꯡ ꯇꯔꯨꯛ ꯍꯥꯏꯕꯁꯦ ꯚꯥꯏ ꯂꯤꯁꯤꯡ ꯇꯔꯨꯛꯀ ꯆꯥꯝꯃꯔꯤꯒ ꯆꯥꯝꯃꯔꯤ ꯍꯥꯏꯔꯒ ꯇꯔꯨꯛꯇꯨ ꯌꯥꯎ ꯇꯔꯨꯛ ꯌꯥꯡꯈꯩ ꯍꯥꯏꯈ꯭ꯔꯣ ꯇꯔꯨꯛ ꯇꯔꯨꯛ ꯖꯦꯔꯣ ꯍꯥꯏꯈ꯭ꯔꯣ ꯀꯃꯥꯏꯅ ꯍꯥ ꯍꯥꯏꯗꯣ ꯒꯌꯥꯟ ꯇꯥꯕꯔꯣ ꯅꯪ ꯅꯣꯏ ꯍꯥꯞꯄ ꯅꯠꯇ꯭ꯔꯣ ꯍꯧꯖꯤꯛ ꯑꯗꯨꯝ
ꯀꯕꯨꯏ ꯂꯣꯟ ꯑꯃꯨꯛ ꯍꯥꯠꯈ꯭ꯔꯦ ꯀꯔꯤꯅꯣ ꯈꯪꯗꯦ ꯑꯩꯈꯣꯏ ꯌꯨꯝꯒꯤ ꯃꯤꯁꯤꯡꯁꯦ
ꯂꯤꯁꯤꯡ ꯇꯔꯨꯛꯀ ꯆꯥꯝꯃꯔꯤꯒ ꯇꯔꯨꯛ ꯖꯦꯔꯣ ꯍꯥꯏꯈ꯭ꯔꯣ ꯑꯗꯨ ꯄ꯭ꯔꯥꯅꯥꯎ꯭ꯟꯁꯦꯁꯟꯗꯨ ꯀꯥꯎꯊꯣꯛꯈ꯭ꯔꯦꯅꯦ ꯀꯃꯥꯏ꯭ꯟ ꯇꯧꯗꯣꯏꯅꯣ ꯂꯤꯁꯤꯡ ꯇꯔꯨꯛ ꯆꯥꯝꯕ꯭ꯔꯤ ꯑꯗꯨ ꯒꯥ ꯇꯔꯨꯛꯇꯤ ꯅꯠꯇꯦꯅ ꯑꯃꯗꯤ ꯍꯥꯏꯕꯅꯦꯕ ꯃꯣꯏꯅ ꯃꯩꯇꯩ ꯂꯣꯟ ꯉꯥꯡꯉꯣ ꯁꯨꯝ
ꯎꯝ ꯇꯥꯏ ꯇꯥꯏ
ꯒ꯭ꯌꯥꯟ ꯇꯥꯕꯣ ꯑꯩ ꯍꯥꯏꯁꯦ ꯂꯤꯁꯤꯡ ꯇꯔꯨꯛ
ꯗꯨ ꯂꯤꯁꯤꯡ ꯇꯔꯨꯛꯀ ꯆꯥꯝꯃꯔꯤꯒ ꯀꯨꯟ ꯑꯥ ꯀꯨꯟꯊ꯭ꯔꯥ ꯃꯔꯤ ꯍꯥꯏꯕ ꯇꯥꯔꯦ ꯕꯔꯕꯥ ꯃꯥꯜꯂꯦ